ꯅꯪ ꯍꯥꯏ ꯇꯥꯏ ꯅꯪꯒꯤꯗꯤ ꯀꯌꯥ ꯑꯣꯏꯈ꯭ꯔꯕ꯭ꯔꯥ ꯑꯃꯗꯣ
ꯇꯔꯤꯔꯥ ꯇ꯭ꯋꯦꯟꯇꯤ ꯍꯦꯜꯂꯦꯗ ꯑꯦ ꯇ꯭ꯋꯦꯟꯇꯤꯔ
ꯑꯝ ꯑꯣ ꯀꯅꯥ ꯀꯅꯥꯕꯣꯛ ꯀꯩꯅꯣ ꯇꯧꯕ ꯀꯣꯜ ꯇꯧꯕꯤꯔꯣ
ꯑꯩꯗꯤ ꯈꯔ ꯉꯜꯂꯦ ꯅꯍ ꯅꯣꯏꯗꯒꯤꯗꯤ ꯉꯁꯤ ꯃꯤ ꯑꯇꯣꯞꯄꯕꯨ ꯑꯃ ꯈꯛꯇꯅꯦꯗ ꯇꯥꯎꯕ
ꯀꯅꯥ ꯄꯨꯇꯥꯎꯒ
ꯑ ꯅꯥꯎꯅ ꯖꯣꯏꯟ ꯇꯧꯕꯗꯣ
ꯑꯣ
ꯋꯥꯔꯍꯤ ꯂꯩꯇꯕ ꯑꯗꯨꯒꯤꯅꯤꯅ ꯇꯧꯈꯤꯕꯅꯦ
ꯍ
ꯃꯤ ꯈꯔ ꯌꯥꯝꯅꯗꯤ ꯅꯨꯡꯉꯥꯏꯒꯗꯕ ꯑꯩꯈꯣꯏꯁꯨ
ꯁꯪꯕ ꯑꯗꯨꯝ ꯀꯩꯅꯣ ꯇꯧꯕ ꯌꯥꯒꯅꯤ ꯅꯃꯣ
ꯑꯩꯇꯤꯟ ꯇꯥꯏꯝꯁꯇꯤ ꯀꯧ ꯇꯥꯎꯕ ꯌꯥꯏꯑꯕ
ꯑꯣ
ꯎꯝ
ꯉꯁꯤ ꯑꯩꯅ ꯍꯪꯒꯥꯝꯗꯣ ꯗꯨꯀꯥꯟꯗꯒꯤ ꯌꯣꯟꯕ ꯌꯥꯗꯕꯗꯣ ꯂꯧꯊꯣꯛꯑꯒ ꯀꯩꯅꯣ ꯍꯪꯒꯝ ꯑꯀꯪꯕ ꯁꯦꯝꯒꯦ ꯍꯥꯏꯅ ꯁꯦꯝꯕꯤꯕ
ꯎꯝ
ꯑꯗꯨ ꯁꯦꯝꯔꯤꯉꯩꯗ ꯀ ꯑꯗꯨ ꯁꯦꯝꯕꯗꯤ ꯂꯣꯏꯈ꯭ꯔꯦ ꯉꯁꯤ ꯀꯩꯅꯣ ꯊꯣꯡ ꯆꯥꯒꯦ ꯍꯥꯏꯅ ꯁꯦꯝꯃꯤꯉꯩꯗ ꯔꯦꯍꯜꯅ ꯀꯣꯜ ꯇꯧꯔꯛꯄ
ꯑꯥ
ꯑꯩꯅ ꯃꯍꯤ ꯏꯁ ꯀ꯭ꯋꯤꯁ ꯇꯧꯕ ꯀꯥꯟꯗ ꯃꯥꯅ ꯑꯁꯤꯁꯦ ꯑꯩꯅ ꯍꯪꯒꯥꯝ ꯃꯍ ꯁꯦꯝꯒꯗꯕꯅꯦ ꯍꯥꯏꯅ ꯎꯠꯄꯤꯕꯒꯤ ꯑꯦ ꯑꯩꯒꯤꯁꯨ ꯈꯔ ꯄꯤꯔꯣꯏ ꯊꯪꯁꯨꯣ ꯊꯪ ꯅꯟ ꯐꯪꯅꯤ ꯃ ꯈꯖꯤ ꯃꯗꯤ ꯈꯖꯤꯛ ꯈꯔ ꯊꯣꯛꯑꯦ ꯑꯗꯣ ꯅꯨꯃꯤꯠ ꯑꯅꯤ ꯑꯍꯨꯝꯒꯨꯝꯕ ꯍꯥꯞꯄꯒ ꯀꯥꯏꯩꯅꯣ ꯇꯧꯅꯤ ꯃꯨꯛꯀ ꯊꯣꯡꯉꯅꯤ ꯑꯗꯨ ꯌꯥꯝ ꯌꯥꯝꯅꯗꯤ ꯊꯣꯛ ꯑꯩ ꯈꯖꯤꯛ ꯈꯛꯇ ꯑꯣꯏꯔꯅꯤ ꯝ ꯆ ꯀꯩ ꯀꯩ ꯅ ꯆ ꯃꯤ ꯑꯃꯒꯨꯝꯕ ꯑꯅꯤꯒꯨꯝꯕ ꯈꯛꯀꯤꯗꯤ ꯊꯣꯛꯀꯅꯤ
ꯎꯝ ꯑꯗꯨꯣꯛꯁꯨ ꯌꯥꯏꯅ ꯆꯥꯕ ꯐꯪꯗꯤ ꯑꯗꯨꯝ ꯌꯥꯏꯗ
ꯎꯝ ꯑꯁꯤꯗꯁꯨ ꯐꯪꯕꯨꯗꯤ ꯐꯪꯉꯦ ꯍꯪꯒꯥꯝ ꯃꯍꯤꯗꯣ ꯋꯥꯟ ꯇꯨ ꯍꯟꯗ꯭ꯔꯦꯠ ꯅꯠꯇꯦ ꯃꯍꯤꯗꯣ ꯍꯪꯒꯥꯝ ꯃꯍꯤꯗꯣ
ꯑꯥ
ꯑꯇꯔꯤ ꯍꯥꯏꯕ ꯑ ꯕꯝꯕꯨꯒꯤ ꯀꯩꯅꯣꯝꯃ ꯃꯆꯥꯗ ꯍꯥꯞꯄꯒ ꯀꯣ
ꯑꯣ ꯑꯣ ꯑꯉꯦ
ꯇꯨ ꯍꯟ꯭ꯔꯦꯠ ꯇꯨ ꯍꯟꯗ꯭ꯔꯦꯠ ꯇꯥꯏꯣꯂꯦ
ꯑꯣ ꯍꯥꯎꯔꯤ ꯍꯥꯎꯕ꯭ꯔꯥ
ꯐꯥꯔꯁ ꯇꯥꯏꯝ ꯆꯥꯕꯗꯗꯤ ꯍꯥꯎꯋꯦ ꯑꯗꯨꯕꯨ ꯑꯗꯨꯝ ꯀꯨꯏꯅ ꯊꯝꯕ ꯀꯥꯟꯗꯗꯤ ꯍꯥꯎꯇꯦ ꯃꯥꯒꯤ ꯃꯅꯝ ꯑꯃ ꯊꯣꯛꯑꯦ
ꯆꯥꯎꯅ ꯑꯗꯨꯒꯤ
ꯃꯩ ꯃꯅꯥꯛꯇ ꯍꯥꯞꯆꯕꯒꯦꯔ
ꯒꯦꯁꯀꯤ ꯃꯅꯥꯛꯇꯒꯨꯝꯕ ꯊꯝꯃꯣ
ꯑꯗꯨꯕꯨꯗꯤ ꯒ꯭ꯌꯥꯁ ꯃꯅꯥꯛꯇꯗꯤ ꯑꯗꯨꯝ ꯊꯝꯗꯤ ꯊꯝꯃꯅꯦ ꯑꯗꯨꯕꯨ ꯃꯅꯥꯛ ꯌꯥꯝ ꯀꯩꯅꯣ ꯇꯧꯕꯗꯤ ꯅꯠꯇꯦ ꯒ꯭ꯌꯥꯁꯅꯤ ꯍꯥꯏꯔꯛ ꯒꯦꯁ ꯁꯤ ꯒ꯭ꯌꯥꯁꯅꯤ ꯑꯗꯨꯒ ꯃꯅꯥꯛꯇꯗꯤ ꯌꯥꯝ ꯀꯩꯅꯣ ꯀꯩꯅꯣꯗ ꯍꯥ ꯑꯁ ꯍꯥꯏꯕ ꯍꯩꯇꯦ ꯍ ꯆꯥꯅꯤꯡ ꯆꯥꯅꯤꯡꯕꯕꯨꯗꯤ ꯑꯗꯨꯝ ꯂꯣꯏ ꯐꯪꯕꯅꯤꯅ
ꯎꯝ ꯒꯥꯢꯁ
ꯇꯥꯡꯉꯁꯨ ꯐꯪꯕꯗꯣ ꯌꯥꯝ ꯐꯥꯌꯦꯅ ꯎꯝ
ꯑꯗꯨꯕꯨ ꯑꯩꯈꯣꯏꯒꯤ ꯁꯧꯒ꯭ꯂꯤꯗꯤ ꯌꯥꯝꯃꯦ
ꯑ ꯑꯣ ꯑꯣ
ꯃꯄꯨꯟ ꯃꯄꯨꯟ ꯑꯗꯨꯝ ꯄꯨꯔꯛꯄꯗꯣ ꯌꯥꯃꯟꯕꯒꯤ ꯃꯄꯨꯗꯨꯅ ꯑꯗꯨꯝ ꯌꯥꯡꯈꯩ ꯌꯥꯡꯈꯩꯒꯤ ꯌꯣꯟꯗ꯭ꯔꯣ ꯍꯥꯏꯅ ꯍꯥꯏꯕ ꯑꯗꯨꯒꯤ ꯑꯩ ꯅꯍꯥꯟꯗꯣ ꯄꯥꯝꯃꯨꯋꯦ ꯍꯥꯏꯅ ꯁꯤꯗ ꯁꯚꯦꯟꯇꯤꯗ ꯌꯣꯟꯕ
ꯑꯗꯣ ꯃꯤꯗꯤ ꯂꯥꯎꯗꯤ ꯂꯥꯎꯕ꯭ꯔꯥ ꯑꯗꯣ
ꯂꯧꯋꯦ
ꯐꯤ ꯑꯥ ꯁꯒꯦꯟꯇꯗ ꯂꯥꯎꯑꯣ ꯍꯟꯗ꯭ꯔꯦꯗꯒꯤ ꯑꯅꯤ ꯂꯥꯎꯋꯣ ꯍꯥꯏꯌꯨꯅ
ꯑꯩ ꯑꯗꯨꯕꯨ ꯆꯥꯕ ꯉꯝꯃꯣꯏꯗ ꯌꯥꯝ ꯌꯥꯝꯃꯦꯅ ꯌꯥꯝ ꯑꯩ ꯈꯪꯗꯦ ꯍꯥꯏꯕ ꯍꯩꯇꯦ ꯌꯥꯝ ꯌꯥꯝꯃꯦ ꯃꯥꯒꯤ ꯄꯟꯗꯤꯠ ꯄꯥꯝꯕꯤꯒꯤ ꯇꯥꯏꯞꯇ ꯍꯥꯞꯄꯒꯤ ꯀꯣ ꯃꯤ ꯑꯃꯅꯤ ꯈꯔ ꯇ ꯂꯩꯕꯕꯨꯗꯤ ꯀꯨꯏꯅ ꯆꯥꯒꯅꯤꯕ ꯀꯪꯕꯅ ꯍꯥꯟꯅꯤ
ꯎꯝ ꯗ꯭ꯔꯥꯏ ꯇꯥꯎꯕꯁꯨ ꯌꯥꯏꯅ ꯈꯔ ꯌꯣꯟꯕ ꯉꯝꯗ꯭ꯔꯗꯤ
ꯎꯝ
ꯁꯤꯡꯁꯨꯖꯨ ꯍꯥꯎꯕꯅꯦ ꯑꯗꯨꯒꯤꯗꯨꯁꯨ
ꯑꯁꯤꯒꯤ ꯁꯧꯒ꯭ꯔꯤꯗꯨꯗꯤ ꯔꯦꯗ ꯀꯂꯔꯗꯨꯅꯦ
ꯑꯣ
ꯑꯗꯨꯁꯨ ꯍꯥꯎꯕ꯭ꯔꯥ
ꯈꯪꯗꯦ ꯑꯗꯨꯕꯨꯗꯤ
ꯑꯁꯤꯒꯨꯝꯕꯗꯤ ꯀꯥꯡꯍꯟꯕꯗꯣ ꯈꯪꯗꯕ ꯑꯩꯁꯨ
ꯑꯣ ꯆꯥꯔꯝꯅꯤꯗ ꯃꯄꯥꯟ ꯂꯣꯝꯗꯗꯤ ꯑꯗꯨꯝ ꯍꯥꯎꯈ꯭ꯔꯅꯤ
ꯎꯝ
ꯍꯥꯎꯇꯕ ꯁꯤꯡꯁꯨ ꯑꯗꯨꯝ ꯂꯣꯏꯅ ꯍꯥꯎꯋꯦꯅ
ꯎꯝ ꯁꯤꯒꯤ ꯗꯨꯀꯥꯟꯗꯗꯤ ꯀꯩ ꯀꯩꯅꯣꯁꯨ ꯀꯪꯍꯟꯕ ꯌꯥꯗꯦ ꯅꯨꯡꯁꯥ ꯅꯨꯡꯁꯥ ꯂꯩꯇꯕꯒꯤ ꯁꯤꯗꯗꯤ ꯕꯤꯜꯗꯤꯡ ꯉꯥꯛꯛꯇ ꯀꯩꯅꯣ ꯑꯣꯏ ꯇꯕꯨꯒꯤ
ꯈꯔ ꯑꯦꯉꯅꯤꯅ ꯑꯗꯨ ꯑꯗꯨꯗꯤꯦ
ꯏꯪꯉꯦ ꯀꯩꯅꯣꯗꯗꯤ ꯗꯨꯀꯥꯟꯗꯗꯤ ꯏꯪꯉꯦ ꯌꯨꯝꯗꯗꯤ ꯌꯥꯝ ꯁꯥꯏ ꯂꯩꯇꯦ ꯑꯁꯤꯒꯤ ꯌꯨꯝꯗ ꯂꯩꯒꯅꯤꯗꯣ ꯎꯝ ꯑꯁꯤꯒꯤ ꯑꯣ ꯂꯣꯟꯗ꯭ꯔꯦ ꯑꯁꯤ ꯃꯄꯥꯟꯗ ꯀꯩꯅꯣꯗꯗꯤ ꯂꯩꯒꯅꯤ
ꯀꯁꯇꯃꯔꯥ
ꯎꯝ ꯁꯤꯡꯖꯨ ꯂꯩꯕ꯭ꯔꯥ ꯍꯥꯏꯅ ꯍꯪꯕ
ꯎꯝ ꯅꯪꯁꯨ ꯌꯂꯗꯤ ꯇꯈ꯭ꯔꯗꯤ ꯂꯥꯛꯀꯅꯤ ꯑꯥꯎꯕ ꯍꯥꯥꯔꯔꯅꯤꯂꯥꯛꯀꯅꯤ
ꯎꯝ ꯑꯗꯣ ꯕꯦꯁꯣꯟꯒꯨꯝꯕꯗꯨꯗꯤ ꯁꯤꯗꯗꯤ ꯐꯪꯗꯕ ꯃꯥꯜꯂꯦ
ꯑꯦ ꯃꯌꯥꯡ ꯈ꯭ꯋꯥꯏꯗꯤ ꯆꯥꯗꯕ꯭ꯔꯥ ꯑꯗꯨꯒꯨꯝꯕꯗꯣ
ꯐꯝꯦ
ꯃꯪ ꯀꯥꯎꯅꯁꯨ ꯁꯦꯝꯕ ꯌꯥꯏꯅ ꯒ꯭ꯔꯦꯟꯗꯔꯒꯨꯝꯕ ꯂꯩꯕ ꯋꯥ
ꯒꯗ ꯂꯩꯥꯏꯇꯦ ꯔꯤꯁꯨꯂꯥꯏꯇ
ꯀꯩꯗꯦꯡꯗꯤ ꯐꯪꯕ꯭ꯔꯥ
ꯐꯣꯏꯗꯤꯡꯗꯤ ꯑꯩꯒꯤ ꯗꯨꯀꯥꯟꯗꯁꯨ ꯂꯩꯌꯦ ꯑꯗꯨꯗꯤꯗꯤꯗꯨ ꯀꯥꯟꯗ ꯂꯩꯌꯦꯦ ꯀꯦꯖꯤꯗ ꯐꯥꯏꯚ ꯍꯟꯗ꯭ꯔꯦꯠ ꯐꯥꯏꯚ ꯍꯟꯗ꯭ꯔꯦꯠꯅꯦ ꯀꯦꯖꯤꯗ
ꯌꯥꯝꯅꯅꯤ ꯐꯥꯏꯚ ꯍꯟꯗ꯭ꯔꯦꯠꯇꯤ ꯀꯌꯥ ꯔꯅꯤ
ꯀꯦꯖꯤꯁꯨ ꯌꯥ ꯃꯃꯦ ꯅꯃ ꯑꯗꯨ ꯃꯔ ꯃꯁꯤꯡ ꯄꯦꯛꯄꯅꯤꯅ ꯐꯗꯤ ꯂꯩꯏꯌꯦ ꯕꯤꯁꯟ ꯕꯨꯗꯤꯤ ꯎꯗꯦ
ꯎꯝ ꯊꯣꯏꯗꯤ ꯏꯪꯕ ꯍꯥꯞꯄꯗꯤ ꯑꯗꯨꯝ ꯌꯥꯏꯅ ꯕꯤꯁꯣꯟꯕꯨꯗꯤ ꯌꯥꯝ ꯑꯄꯥꯝꯕ ꯅꯠꯇꯦ ꯑꯩꯦ ꯊꯣꯏꯗꯤꯅꯦꯦ ꯍꯦꯟꯅ ꯍꯥꯎꯋꯦ
ꯎꯝ ꯇꯣꯉꯥꯟꯅ ꯑꯩꯈꯣꯏꯒꯤ ꯇꯃꯦꯡꯂꯣꯡꯒꯤ ꯇꯥꯏꯞꯇ ꯇꯧꯁꯤꯔꯥ ꯍꯥꯏꯅ ꯈꯪꯕ
ꯑꯥ
ꯑꯗꯣ ꯀꯩꯀꯥꯏꯩꯅ
ꯒꯥꯟ ꯀꯔꯤ ꯑꯠꯇꯤ ꯑꯗꯨꯝ ꯐꯪꯕ꯭ꯔꯥ
ꯉꯦ ꯍ
ꯑ ꯑꯗꯨꯗꯤ ꯌꯥꯏꯌꯦ ꯅ ꯀ ꯇꯨ ꯍꯥꯏ ꯕ꯭ꯔꯥꯗꯣ ꯂꯦꯡꯗ ꯂꯦꯡꯇꯨꯔꯥ ꯑꯗꯨꯝ ꯍꯥꯞꯄꯅꯦ ꯂꯦꯡꯇꯨ
ꯑ ꯑꯣ ꯑꯣ ꯂꯦꯡꯇꯨꯁꯨ ꯐꯪꯉꯦ
ꯂꯦꯡꯇꯨꯗꯣ ꯑꯗꯨꯝ ꯍꯥꯞꯄꯦꯅ ꯑꯩꯈꯣꯏꯒꯤ ꯁꯤꯡꯖꯨꯗꯗꯤ ꯑꯣ ꯍꯦꯜꯇꯣꯠꯅꯦ ꯂꯦꯡꯇꯨ ꯁꯨꯝ ꯃꯔꯛ ꯃꯔꯛꯇ ꯍꯥꯞꯄꯦ ꯌꯦꯦꯡꯇꯨꯔꯀꯣ ꯑꯩꯅ ꯍꯧꯖꯤꯛ ꯈꯟꯕꯗꯣ
ꯍꯥꯝ
ꯑꯗꯨꯁꯨ ꯑꯗꯨꯝ ꯍꯥꯞꯄꯦꯅ
ꯍꯦꯕ
ꯀꯟꯄ꯭ꯂꯣ ꯌꯦꯡ ꯇꯣ ꯍꯦꯕ ꯇꯣ ꯒꯟ ꯀꯔꯤ ꯑꯗꯨꯒꯨꯝꯕ ꯈꯔ ꯈꯔ ꯍꯥꯞꯄꯒ ꯑꯁ ꯍꯥꯎꯒꯅꯤꯗ ꯃꯪꯒꯧꯗꯣ ꯇꯥꯎꯔꯒ
ꯄꯥ ꯐ ꯑꯃ ꯀꯥꯏꯅꯣꯗꯀꯣ ꯗꯨꯀ ꯊꯥꯝꯗ ꯀ
ꯎꯝ
ꯎꯝ ꯍꯗꯦ ꯌꯥ ꯍꯟꯖꯤꯟ ꯍꯟꯖꯤꯟ ꯇꯧꯔꯛꯑꯦ ꯀꯩꯁꯨ ꯀꯅꯥ ꯇꯕ ꯑꯗꯨꯕꯨ ꯅꯦ
ꯑ ꯃꯤꯅꯤꯠ ꯑꯅꯤꯈꯛ ꯃꯤꯅꯤꯠ ꯑꯅꯤꯒꯨꯝꯕ ꯂꯩꯔꯒ ꯑꯃꯨꯛ ꯀꯣꯜ ꯇꯧꯈ꯭ꯔꯗ
ꯎꯝ ꯑꯩꯅ ꯕꯤꯖꯤ ꯅꯝꯕꯤꯕ ꯐꯥꯔꯁꯇ ꯑꯗꯨꯒꯤ ꯍꯟꯖꯤꯟ ꯍꯟꯖꯤꯟ ꯇꯧꯔꯛꯄ
ꯑꯥ
ꯎꯝ
ꯉ ꯁꯇꯔꯗꯦꯅꯤꯀꯣ ꯁꯇꯔꯗꯦ
ꯐꯥꯗꯔꯁ ꯗꯦ ꯅꯠꯇ꯭ꯔꯣ
ꯐꯗꯔꯁꯗꯦꯅꯦ ꯁꯨꯇꯤ ꯂ ꯂꯩꯕ꯭ꯔꯥ ꯁꯇꯔꯗꯦꯟꯗꯦꯗ
ꯑꯩ ꯁꯟꯗꯦ ꯑꯦꯕ꯭ꯔꯤ ꯁꯟꯗꯦ ꯋꯤꯛ ꯑꯣꯐ ꯂꯧꯕꯅꯦ ꯁꯨꯇꯤ ꯂꯧꯕꯅꯤ
ꯑꯗꯨꯗꯤ ꯑꯗꯨꯝ ꯍꯥꯏꯌꯦꯅ ꯅꯪꯒꯤ ꯊꯕꯁꯦ
ꯎꯝ ꯑꯩꯅ ꯂꯧ ꯃꯥꯅ ꯂꯧꯅꯤꯡꯕ ꯃꯇꯝꯗꯋ ꯑꯃ ꯑꯃ ꯅꯨꯃꯤꯠ ꯑꯃ ꯑꯃ ꯁꯨꯇꯤ ꯂꯧꯕ ꯌꯥꯏ ꯍꯥꯏꯕꯒꯤ ꯁꯟꯗꯦꯗ ꯂꯧꯋꯦ ꯍꯥꯏꯅ ꯍꯥꯏꯕ
ꯑꯣ ꯌꯥꯝ ꯐꯔ ꯁꯟꯗꯦꯗ ꯑꯣ ꯐꯪꯕꯗꯨꯗꯤ ꯑꯗꯨꯝ ꯐꯥꯏꯔ
ꯄꯨꯡꯕꯔꯣ ꯐꯥꯎ ꯐꯝꯅꯤꯉꯥꯏꯗꯨꯅꯦ ꯀ꯭ꯋꯥꯏꯗꯒꯤ ꯇꯟꯕꯗꯣ
ꯉꯁꯤꯁꯨ ꯐꯝꯒꯗ꯭ꯔꯥ ꯔ ꯐꯥꯎ
ꯎꯝ ꯐꯃꯅꯤꯦ ꯉꯔꯥꯡꯁꯨ ꯉꯔꯥꯡꯗꯨꯗꯤ ꯃꯥ ꯂꯥꯛꯀꯦꯔꯥ ꯍꯥꯏꯅ ꯉꯥꯏ ꯉꯥꯏꯔꯒ ꯁꯨꯡ ꯂꯥꯛ ꯂꯥꯛꯇꯕ
ꯑꯣ ꯅꯍꯥꯟꯅ ꯗꯨꯀꯥꯟꯒꯤ ꯀꯤꯗꯣ ꯄꯥꯏꯕ꯭ꯔꯥ
ꯃꯥꯁꯨ ꯑꯃ ꯄꯥꯏꯌꯦ ꯑꯩꯁꯨ ꯑꯃ ꯄꯥꯏ ꯑꯗꯨꯕꯨ ꯑꯩꯈꯣꯏꯒꯤ ꯀꯩꯅꯣꯗꯨꯗꯤ ꯂꯣꯟꯕ ꯀꯥꯟꯗ ꯀꯤ ꯗꯔꯀꯥꯔ ꯂꯩꯇꯦ ꯑꯗꯨꯝ ꯀꯩꯅꯣ ꯇꯧꯕ ꯖꯥꯠꯇꯣ ꯑꯣꯏꯕꯒꯤ
ꯎꯝ ꯑꯣ ꯑꯗꯣ ꯅꯪꯒꯤ ꯅꯠꯇꯦ ꯑꯗꯣ ꯑꯃꯨꯛ ꯀꯣꯜ ꯇꯧꯈ꯭ꯔꯣ
ꯂꯣꯏ ꯐꯥ